ꯑꯣ
ꯇꯥꯕ꯭ꯔꫭ ꯇꯥꯏꯅꯦ ꯇꯥꯏꯅꯦ
ꯑꯩꯗꯤ ꯂꯥꯛꯑꯔꯣꯏꯗ꯭ꯔꯥ ꯍꯥꯏꯅ ꯈꯟꯕꯀꯣ
ꯑꯁ ꯅꯪꯒꯤꯗꯃꯛꯇꯗꯤ ꯋꯥꯔꯁꯨ ꯋꯥꯅ ꯊꯩꯒꯦꯔꯥ ꯉꯟꯒꯦꯔꯥ ꯂꯥꯛꯀꯅꯤ ꯑꯩ ꯍꯥꯏꯗ꯭ꯔꯣ
ꯍꯧꯖꯤꯛꯇ ꯍꯧꯖꯤꯛ ꯇꯧꯕꯗꯣ
ꯑꯥ
ꯑꯩꯅ ꯁꯣꯏꯕ ꯃꯥꯜꯂꯦ
ꯑꯣ
ꯎꯝ ꯉꯁꯥꯏ ꯅꯪꯕꯨ ꯑꯩ ꯅꯪꯅ ꯑꯩꯕꯨ ꯀꯣꯜ ꯇꯧꯔꯝꯕꯗꯣ ꯆꯠꯇꯦ ꯍꯥꯏꯅ
ꯎꯝ꯫
ꯏꯕꯥꯅꯤ ꯀꯣꯜ ꯇꯧꯔꯤꯉꯩꯗ ꯑꯃꯨꯛꯀ ꯅꯪ ꯍꯥꯟꯅ ꯇꯧꯔꯝꯕꯗꫭ ꯔꯤꯡ ꯂꯥꯛꯄ ꯀꯣ ꯑꯗꯨꯒꯤ ꯑꯩꯅ ꯑꯗꯨ ꯃꯨꯠꯊꯠꯄ ꯀꯥꯟꯗ ꯂꯣꯏꯅ ꯃꯨꯠꯈ꯭ꯔꯥ ꯃꯥꯜꯂꯦ
ꯑꯣ
ꯑꯥ ꯀꯥꯏꯗꯦꯁꯦ
ꯍꯧꯖꯤꯛ ꯑꯃꯨꯛ ꯍꯟꯖꯤꯜꯂꯤ ꯁꯤꯕꯨ ꯅꯠꯇ꯭ꯔꯣ
ꯍꯣꯏꯅꯦ ꯑꯗꯨꯃꯥꯏ ꯇꯧꯋꯦ ꯑꯩꯉꯣꯟꯗꯗꯤ ꯔꯤꯡ ꯆꯠꯄꯗꯣ ꯊꯣꯛꯇꯦ ꯑꯗꯨꯕꯨ ꯃꯤꯉꯣꯟꯗꯗꯤ ꯂꯥꯛꯑꯦ ꯄꯥꯏꯈꯠꯄꯁꯨ ꯌꯥꯗꯦ ꯑꯗꯨꯃꯥꯏꯅ ꯍꯥꯏꯔꯛꯏꯅꯦ
ꯑꯣ ꯑꯗꯨꯗꯤ ꯅꯦꯠꯋꯥꯛ ꯄ꯭ꯔꯣꯕ꯭ꯂꯦꯝ ꯅꯠ ꯅꯠꯇ꯭ꯔꯒꯅ ꯃꯣꯏ ꯀꯩꯅꯣꯝꯃ ꯂꯩꯔꯝꯒꯅꯤꯀꯣ
ꯈꯪꯗꯦ ꯉꯍꯥꯟꯁꯨ ꯑꯗꯨꯃꯥꯏ ꯇꯧꯋꯦ ꯍꯥꯏ
ꯇꯧꯒꯟꯕꯅꯤ
ꯏꯃꯥꯟꯅꯕꯤ ꯑꯩꯒ ꯇꯧꯕꯅꯦꯀꯣ ꯑꯗꯨꯒ
ꯎꯝ ꯑꯥ
ꯌꯥꯗꯦ ꯌꯥꯗꯦ ꯍꯥꯏꯅ ꯑꯃꯨꯛꯀ ꯇꯧꯗ꯭ꯔꯦ ꯑꯩ
ꯑꯣ ꯀꯥꯏꯗꯦ ꯀꯥꯏꯗꯦ ꯅꯪꯒ ꯇꯧꯗ꯭ꯔꯥꯁꯨ ꯑꯩꯒ ꯍꯧꯖꯤꯛ ꯇꯧꯔꯤꯁꯤꯗꯤ
ꯃꯥꯅꯤꯅꯦ
ꯁꯤꯗꯅꯤ ꯅꯨꯡꯉꯥꯢꯔꯤꯁꯤ ꯋꯥꯔꯤ
ꯅꯪꯕꯨ ꯉꯥꯟꯅ ꯉꯥꯟꯅ ꯊꯦꯡꯅꯔꯗꯤ ꯅꯨꯡꯉꯥꯏꯗꯧꯕ
ꯆꯨꯝꯃꯤꯅꯦ ꯅꯠꯇ꯭ꯔꯥ
ꯍꯣꯏꯅꯦ
ꯅꯪꯅ ꯑꯩꯕꯨ ꯊꯦꯡ ꯑꯩꯕꯨ ꯊꯦꯡꯅꯅꯤꯡꯗꯕꯒꯤ ꯊꯦꯡꯅꯗꯅꯤꯡꯉꯥꯏ ꯍꯥꯏꯅ ꯂꯣꯠ ꯂꯣꯠꯂꯒ ꯂꯩꯥꯔꯤꯗꯣ
ꯅꯠꯇꯦꯗ ꯑꯩꯗꯤ ꯀꯩ ꯒ꯭ꯔꯨꯞꯇ ꯃꯦꯁꯦꯖꯀꯨꯝꯕ ꯊꯥꯕꯗꯣ ꯇꯟꯕꯒꯤ
ꯌꯥꯏ ꯌꯥꯏ ꯌꯥꯏ ꯅꯪ ꯋꯥꯈꯜꯂꯣꯟꯗꯣ ꯌꯥꯏ ꯃꯤ ꯌꯥꯝ ꯆꯥꯝꯕ ꯃꯥꯜꯂꯦꯀꯣ ꯌꯥꯝ ꯇꯥꯡꯕꯅꯤꯅ ꯑꯩꯅ ꯑꯇꯥꯡꯕꯤ ꯍꯥꯏꯅ ꯈꫭꯏꯔꯤꯗꯨꯅꯤ
ꯅꯠꯇ꯭ꯔꯥꯅꯦ
ꯃꯥꯅꯤꯅꯦ ꯍꯦ
ꯑꯗꯣ ꯋꯥꯔꯤꯗꯣ ꯑꯃꯨꯛ ꯍꯧꯔꯁꯤꯗꯅ
ꯑꯁ ꯅꯪ ꯌꯥꯝ ꯇꯥꯅꯤꯡꯕ꯭ꯔ ꯅꯪ ꯑꯗꯨꯒꯤ ꯋꯥꯔꯤꯗꯣ
ꯍꯥꯥ
ꯅꯪ ꯌꯥꯝ ꯇꯥꯅꯤꯡꯕ꯭ꯔꯣ ꯑꯗꯨꯒꯤ ꯋꯥꯔꯤꯗꯣ
ꯑꯗꯨꯝ ꯋꯥꯔꯤ ꯅꯨꯡꯉꯥꯏꯕꯅꯤꯗ ꯑꯗꯨꯒꯨꯝꯕꯗꯁꯨ
ꯅꯪ ꯃꯤꯕꯨ ꯑꯗꯨꯃꯥꯏꯅ ꯍꯥꯡ ꯗꯤ ꯂꯣꯢ ꯇꯥꯎꯒ ꯇꯧꯕꯣ ꯃꯥꯜꯂꯤꯅꯦ ꯃꯤꯒꯤ ꯋꯤꯔꯤꯁꯦ
ꯅꯠꯇꯦ ꯅꯠꯇꯦ ꯅꯠꯇꯦ ꯅꯠꯇꯦ ꯃꯔꯝꯗꯤ ꯃꯤ ꯃꯤ ꯃꯈꯥ ꯄꯣꯜꯂꯦ
ꯃꯥꯅꯦ
ꯑꯗꯨꯅꯦ ꯌꯥꯝ ꯈꯪꯅꯤꯡꯕ ꯃꯤꯕꯨ ꯂꯩ ꯌꯥꯝ ꯈꯪꯅꯤꯡꯗꯕ ꯂꯩ ꯅꯠꯇ꯭ꯔꯥ
ꯌꯥꯝ ꯈꯪꯅꯤꯡꯕ꯭ꯔꯣ ꯑꯩꯒꯤꯗꯤ
ꯅꯪ ꯅꯪꯒꯤ ꯋꯥꯔꯤ ꯑꯩ ꯌꯥꯝ ꯈꯪꯅꯤꯡꯕ ꯍꯥꯏꯇꯥꯔꯦ ꯅꯪꯗꯤ ꯅꯪꯗꯤ ꯑꯩꯕꯨ ꯈꯪꯍꯟꯅꯤꯡꯗꯕ꯭ꯔꯣ
ꯈꯪꯉꯁꯨ ꯌꯥꯏ ꯑꯗꯨꯕꯨ
ꯑꯗꯨꯗꯤ ꯍꯧꯔꯁꯤꯗꯅ
ꯑꯩꯅ ꯋꯥꯔꯤꯗꯣ ꯑꯃꯨꯛꯀ ꯂꯤꯅꯤꯡꯗꯕꯒꯤꯅꯤꯗ
ꯂꯤꯊꯣꯛꯑꯣ ꯂꯤꯊꯣꯛꯑꯒ ꯄꯦꯟꯕꯅꯦ ꯋꯥꯈꯜꯗꯤ ꯅꯠꯇ꯭ꯔꯥ
ꯈꯪꯗꯦ
ꯑꯩꯅ ꯍꯥꯏꯔꯤꯁꯤꯗꯤ ꯈꯪꯉꯣꯀꯣ
ꯎꯝ ꯍꯣꯏ
ꯅꯪ ꯅꯪ ꯄꯨꯟꯁꯤꯗ ꯑꯍꯥꯟꯕ ꯊꯦꯡꯅꯕꯗꯣ ꯀꯔꯤ ꯃꯇꯝꯗꯅꯤ ꯍꯥꯏꯕ ꯑꯩ ꯀꯥꯎꯈ꯭ꯔꯦꯅꯦ
ꯑꯁ ꯑꯩꯈꯣꯏ ꯀ꯭ꯂꯥꯁ ꯇꯦꯟ ꯔꯤꯗꯤꯡ ꯒꯨꯝꯕꯗꯅꯦꯗ
ꯑꯣ ꯅꯪꯅ ꯀ꯭ꯂꯥꯁ ꯇꯦꯟ ꯀꯔꯤꯉꯩꯗ
ꯍꯣꯏꯅꯦ
ꯅꯨꯄꯥꯁꯤꯡꯁꯦ ꯀꯃꯥꯏꯅ ꯍꯥꯏꯔꯛꯄ꯭ꯔꯀꯣ ꯅꯨꯄꯤ ꯊꯦꯝꯕꯗ
ꯈꯪꯗꯦ
ꯅꯪꯉꯣꯟꯗꯗꯤ ꯀꯃꯥꯏꯅ ꯍꯥꯏꯔꯛꯄ꯭ꯔꯥ
ꯈꯣꯏ ꯃꯇꯝꯗꯗꯤ ꯑꯗꯨꯃꯥꯏꯅ ꯀ꯭ꯂꯥꯁꯁꯨ ꯂꯩ ꯃꯤꯟꯅꯕꯅꯤꯅ ꯈꯪꯗꯅꯦ ꯑꯗꯨꯝ ꯐꯝꯃꯤꯟꯅꯕ ꯃꯇꯝꯁꯨ ꯌꯥꯎꯋꯦ
ꯍꯣꯏ ꯍꯣꯏ ꯍꯣꯏ ꯐꯝꯃꯤꯟꯅꯔꯦ ꯐꯝꯃꯤꯟꯅꯔꯒ ꯑꯗꯨꯝ ꯋꯥꯔꯤ ꯋꯥꯇꯥꯏ ꯁꯥꯟꯅꯔꯒ ꯑꯗꯨꯝ ꯍꯥꯏꯔꯕꯣ ꯗꯥꯏꯔꯦꯛ ꯍꯥꯏꯕ꯭ꯔꯣ ꯅꯪꯉꯣꯟꯗ ꯃꯥꯅ ꯍꯧꯕꯗꯣ ꯀꯃꯥꯏ ꯍꯧꯕꯔꯀꯣ ꯑꯩ ꯈꯪꯅꯤꯡꯉꯤꯅꯦ ꯑꯩꯗꯤ ꯍꯩꯇꯕꯅꯤꯅ
ꯈꯪꯗ꯭ꯔꯦ ꯑꯗꯨꯗꯤ ꯅꯨꯄꯥ ꯉꯣꯟꯗ ꯍꯪꯉꯣ
ꯅꯠꯇꯦ ꯅꯪꯉꯣꯟꯗ ꯅꯪꯉꯣꯟꯗ ꯃꯥꯅ ꯍꯥꯏꯔꯛꯄꯗꯣ ꯅꯪꯅꯁꯨ ꯀꯈ꯭ꯔꯦꯗꯅ ꯑꯗꯨꯒꯤꯅꯤꯗ
ꯀꯧꯔꯦꯗ
ꯍꯥ
ꯀꯧꯊꯣꯛꯈꯔꯦꯕ ꯀꯧꯔꯒꯦ ꯑꯩꯅ ꯈꯟꯕꯗꯣ ꯀꯧꯊꯣꯛꯈ꯭ꯔꯦ
ꯃꯔꯨ ꯑꯣꯏꯕ ꯇꯥꯟꯖꯥꯗꯨꯕꯨ ꯀꯃꯥꯏꯅ ꯀꯥꯎꯊꯣꯛꯄ ꯉꯝꯗꯣꯏꯅꯣ ꯀꯥꯎ ꯊꯣꯛꯑꯒꯦ ꯍꯥꯏꯁꯨ ꯁꯨꯛ ꯀꯥꯎ ꯀꯥꯎꯕ ꯉꯝꯃꯣꯏꯗꯕ ꯃꯇꯝꯗꯅꯤ ꯅꯠꯇ꯭ꯔ
ꯀꯩꯁꯨ ꯀꯩꯗꯦ ꯑꯗꯨꯒꯨꯝꯕꯗꯨ ꯀꯨꯔꯤꯒꯤ ꯑꯩꯗꯤ ꯀꯥꯎꯔꯒꯦ ꯍꯥꯏꯅ ꯈꯟꯂꯦ
ꯐꯔꯦꯁꯦ ꯅꯪ ꯅꯕꯅꯤ ꯅꯕꯅꯤ ꯀ꯭ꯂꯥꯁ ꯄꯨꯟꯕꯅꯤꯅ ꯍꯦꯛ ꯍꯦꯛ ꯐꯝꯃꯤꯟꯅꯔꯦ ꯑꯗꯨꯒ ꯐꯝꯃꯤꯟꯅꯔꯒ ꯋꯥꯔꯤ ꯋꯥꯇꯥꯥꯏ ꯁꯟꯅꯔꯦ ꯋꯥꯔꯤ ꯃꯇꯝꯗꯨꯗ ꯅꯨꯡꯉꯥꯏꯔꯦ ꯑꯗ ꯀꯃꯥꯏꯅ ꯍꯥꯟꯅ ꯍꯧꯗꯣꯛꯀꯦꯕ ꯃꯥꯅ
ꯃꯥꯟꯅ ꯅꯨꯡꯁꯤꯌꯦ ꯑꯗꯨꯃꯥꯏꯅ ꯍꯥꯏꯗꯣꯛꯄꯗ ꯍꯍꯥ
ꯍꯣꯏ ꯍꯥꯏꯌꯣ ꯍꯥꯏꯌꯣ ꯍꯥꯏꯌꯣ
ꯍꯥ ꯅꯠꯇ꯭ꯔ ꯍꯍ
ꯃꯅꯦ ꯃꯅꯦ ꯅꯨꯡꯁꯤ ꯑꯩ ꯅꯪꯕꯨ ꯅꯨꯡꯁꯤ ꯗꯥꯏꯔꯦꯛ ꯍꯥꯏꯕ꯭ꯔꯥ ꯁꯨꯃꯥꯏꯅ
ꯁꯨꯝ ꯑꯁ ꯈꯪꯗꯦ ꯃꯥꯗꯨꯗꯤ ꯑꯩꯈꯣꯏꯒ ꯑꯗꯨꯝ ꯇꯤꯟꯅꯕꯁꯨꯨ ꯇꯤꯟꯅꯕꯅꯦ ꯑꯈꯣꯏꯗꯤ ꯑꯗꯨꯝ ꯐꯝꯃꯀꯥꯟꯗꯁꯨ ꯑꯩꯈꯣꯏꯒꯤ ꯑꯣꯖꯥꯁꯤꯡꯅ ꯅꯨꯄꯤꯒ ꯅꯨꯄꯥꯒ ꯑꯗꯨꯝ ꯐꯃꯤꯟꯅꯩꯌꯦ ꯍꯝ ꯑꯩꯈꯣꯏꯗꯣ ꯅꯨꯄꯤ ꯁꯤꯡꯅ ꯅꯨꯄꯤ ꯈꯛꯇ ꯐꯝꯃꯗꯤꯀꯣ ꯌꯥꯝ ꯀꯩꯅꯣ ꯌꯥꯝ ꯂꯥꯡꯕ ꯇꯥꯏꯞꯇ ꯑꯗꯨꯃꯥꯏꯅ ꯇꯧꯕꯀꯣ ꯑꯩꯈꯣꯏꯁꯦ
ꯎꯝ
ꯑꯗꯨꯒ ꯅꯨꯄꯤꯗꯤ ꯅꯨꯄꯤꯒ ꯐꯝꯃꯤꯟꯅꯔꯗꯤ ꯋꯥꯔꯤ ꯋꯥꯔꯤ ꯈꯛ ꯇꯔꯥꯏ ꯑꯗꯨꯃꯥꯏꯅ ꯇꯧꯋꯦꯗꯅ ꯑꯗꯨꯒꯤ ꯑꯩꯈꯣꯏꯗꯣ ꯑꯗꯨꯃꯥꯏꯅ ꯐꯝꯃꯤꯟꯅꯈ꯭ꯔꯦ ꯑꯗꯨ ꯃꯇꯥꯡꯗ ꯑꯩꯈꯣꯏꯁꯨ ꯇꯤꯟꯅꯈ꯭ꯔꯦ
ꯎꯝ
ꯑꯗꯨꯝ ꯇꯤꯟꯅꯔꯒ ꯂꯩꯔꯦ ꯑꯗꯨ ꯃꯇꯨꯡꯗ
ꯍꯥꯏꯔꯣ ꯍꯥꯏꯔꯣ
ꯃꯥꯅ ꯍꯥꯏꯔꯛꯑꯦ ꯑꯗꯨ ꯑꯩꯈꯣꯏ ꯏꯃꯥꯟꯅꯕꯤꯁꯤꯡꯅꯁꯨ ꯑꯁ ꯑꯗꯨꯃꯥꯏꯅ ꯍꯥꯏꯔꯗꯤ ꯅꯪꯁꯨ ꯌꯥꯊꯣꯛꯈ꯭ꯔꯣ ꯍꯥꯏꯅ ꯑꯩꯉꯣꯟꯗꯁꯨ ꯁꯤ ꯑꯃꯨ ꯀꯥꯏ ꯍꯥꯏꯕ ꯀꯣ ꯑꯗꯣ ꯑꯩꯅ ꯑꯗꯨ ꯑꯣꯏꯔꯗꯤ ꯇꯧꯔꯁꯤꯔ ꯑꯩꯈꯣꯏꯗꯣ
ꯍꯣꯏ
ꯏꯃꯥꯟꯅꯕꯤ ꯑꯩꯈꯣꯏꯒ ꯑꯗꯨꯝ ꯋꯥꯔꯤ ꯁꯥꯟꯅꯕꯅꯤ ꯑꯩꯈꯣꯏꯗꯤ ꯑꯗꯨ ꯍꯣꯏꯅꯦ ꯌꯦꯡꯉꯁꯤꯅꯦ ꯍꯥꯏꯅ ꯑꯩꯈꯣꯏ ꯑꯗꯨꯝ ꯌꯥꯔꯦ ꯍꯥꯏꯅ ꯂꯧꯊꯣꯛꯄꯅꯤꯗꯅ
ꯌꯥꯏ ꯀꯣ ꯃꯤꯒꯤ ꯅꯨꯡꯁꯤ ꯋꯥꯔꯤꯗꯤ ꯑ ꯖꯤꯡ ꯂꯥꯎꯋꯤꯀꯣ
ꯑꯦꯁ
ꯌꯥꯏ ꯌꯥꯏ ꯌꯥꯏ ꯑꯗꯣ ꯑꯃꯨꯀꯀꯣ ꯑꯅꯤꯁꯨꯕꯗꯤ ꯀꯃꯥꯏꯅ ꯊꯨꯡꯅꯔꯛꯄꯅꯣ
ꯑꯁ ꯑꯅꯤꯗꯤ ꯌꯥꯔꯦ ꯑꯅꯤꯕꯨꯗꯤ ꯑꯩꯅ ꯏꯍꯥꯟꯅ ꯑ ꯌꯥꯅꯤꯡꯗꯕꯗꯣ ꯑꯅꯤꯗꯨꯅꯤꯅꯦ
ꯀꯔꯤꯒꯤ ꯍꯥꯟꯅ ꯌꯥꯡꯅꯤꯡꯗꯕꯗꯣ ꯍꯥꯏꯕꯗꯤ
ꯑꯅꯤꯒꯤ ꯋꯥꯔꯤꯗꯤ ꯑꯁ ꯑꯩ ꯌꯥꯝ ꯅꯨꯡꯉꯥꯏꯇꯦꯕ ꯑꯗꯨꯒꯤ ꯋꯥꯔꯤꯗꯤ ꯂꯤꯅꯤꯡꯗꯦꯗ
ꯑꯦ ꯂꯤꯊꯣꯛꯑꯒ ꯀꯣ ꯄꯦꯟꯊꯣꯛꯀꯗꯕꯅꯦ
ꯑꯁ ꯄꯦꯟꯗꯦ ꯑꯩ ꯂꯤꯊꯣꯛꯑꯒꯁꯨ ꯄꯦꯟꯗꯦ ꯃꯥꯕꯨ ꯇꯧꯅꯤꯉꯦ
ꯍꯥꯠꯇꯣꯛ ꯅꯤꯉꯦꯕ
ꯍꯣꯏ ꯍꯥꯠꯄꯤꯒꯦ ꯑꯩꯗꯤ ꯃꯥꯕꯨ ꯍꯥꯠꯄꯤꯒꯤꯗꯤ ꯎꯔꯗꯤ
ꯑꯩ ꯍꯥꯏꯒꯦꯀꯣ ꯑꯩ ꯍꯥꯏꯒꯦ
ꯑꯥ ꯍꯣꯏ
ꯅꯨꯡꯁꯤꯕ ꯃꯇꯝꯗꯀꯣ ꯊꯨꯡꯅꯔꯔꯣꯏꯗꯕ ꯃꯤꯕꯨꯗꯤ ꯑꯃꯅ ꯅꯪꯅ ꯑꯣꯏꯒꯦꯔꯥ ꯃꯥꯅ ꯑꯣꯏꯒꯦꯔꯥ ꯑꯗꯨꯝ ꯑꯔꯥꯟꯕ ꯇꯧꯔꯛꯀꯅꯤ ꯁꯣꯏꯅꯤꯡꯉꯥꯏ ꯊꯨꯡꯅꯗꯅꯤꯡꯉꯥꯏ ꯃꯔꯝꯗꯤ ꯑꯩꯈꯣꯏ ꯄꯨꯟꯁꯤꯗꯀꯣ ꯊꯨꯡꯅꯧ ꯍꯥꯏꯅ ꯇꯃꯝꯗꯕꯒꯤꯅꯦꯕ ꯃꯔꯥꯟ ꯑꯃ ꯁꯤꯔꯛꯑꯒ ꯑꯗꯨꯝ ꯀꯥꯏꯅꯕ ꯂꯝꯕꯤ ꯂꯥꯛꯀꯅꯤꯕ ꯊꯨꯡꯅꯥ ꯑꯣꯏꯗꯕ ꯑꯣꯏꯔꯗꯤꯀꯣ
ꯎꯝ
ꯑꯗꯣ ꯑꯩꯈꯣꯏꯅ ꯍꯣꯏ ꯃꯇꯝ ꯈꯔꯕꯨꯗꯤ ꯅꯨꯡꯁꯤꯔꯨꯕꯅꯤꯅ ꯊꯝꯃꯣꯏ ꯄꯦꯜꯂꯝꯗꯕ ꯌꯥꯏꯑꯦꯕ ꯗꯣ ꯈꯔ ꯂꯩꯔ ꯀꯥꯟꯗꯗꯤ ꯑꯗꯨꯝ ꯎꯄꯥꯏ ꯂꯩꯇꯦ ꯅꯠꯇ꯭ꯔꯥ ꯄꯦꯟꯊꯣꯛꯄ ꯇꯝꯕꯅꯤ ꯇꯃꯝꯗꯕꯒꯤꯅꯤ ꯍꯥꯏꯅ ꯇꯝꯃꯝꯗꯕꯒꯤꯅꯤ ꯍꯥꯏꯅ ꯍꯣꯏ ꯁꯥꯎꯕ ꯃꯇꯝꯁꯨ ꯂꯩꯒꯅꯤ ꯑꯗꯨꯕꯨ ꯈꯔꯗꯤ ꯃꯤꯑꯣꯏꯕ ꯍꯥꯏꯕꯁꯤꯗꯤ ꯁꯤꯅꯤ ꯍꯥꯏꯅꯀꯣ ꯈꯔ ꯄꯦꯟꯊꯣꯛꯀꯗꯕꯅꯤ ꯉꯥꯛꯄꯤꯕꯁꯨ ꯇꯝꯒꯗꯕꯅꯤꯅ ꯇ꯭ꯔꯥ
ꯎꯝ
ꯊꯨꯅꯔꯣ ꯍꯥꯏꯅ ꯇꯃꯝꯗꯕꯒꯤꯅꯦꯕ ꯑꯗꯣ ꯅꯨꯄꯥꯔꯣꯝꯗꯒꯤꯔ ꯅꯠꯇ꯭ꯔꯒ ꯅꯨꯄꯤꯔꯣꯝꯗꯒꯤꯗ ꯀꯩꯅꯣꯝꯃ ꯑꯗꯨꯝ ꯑꯔꯥꯟꯕ ꯑꯃ ꯀꯥꯏꯅꯅꯤꯡꯉꯥꯏ ꯂꯝꯕꯤꯗꯨꯝ ꯂꯥꯛꯄꯅꯦꯕ ꯊꯨꯡꯅꯒꯅꯣ ꯍꯥꯏꯔꯗꯤꯀꯣ
ꯎꯝ
ꯑꯗꯨꯅꯦ ꯌꯥꯝꯅꯁꯨ ꯁꯥꯎꯔꯨꯅꯨ ꯌꯥꯝꯅꯁꯨ ꯈꯜꯂꯨꯅꯨ ꯑꯅꯤ ꯁꯨꯕꯗꯣ ꯀꯃꯥꯏꯅ ꯇꯧꯈꯤꯕ ꯅꯣꯁꯦ
ꯌꯥꯔꯦ ꯅꯪꯒꯤ ꯋꯥꯔꯤ ꯑꯃꯒ ꯂꯤꯔꯣ ꯑꯁ ꯌꯥꯔꯦ ꯌꯥꯔꯦ
ꯑꯁ ꯍꯧꯔꯛꯑꯣꯁꯦ ꯅꯪ ꯅꯪꯒꯤ ꯂꯣꯔ ꯑꯩ ꯐꯖꯅ ꯂꯤꯕꯤꯒꯦ ꯑꯩꯒꯤꯗꯣ
ꯑꯁ ꯌꯥꯔꯦ ꯅꯪꯁꯨ ꯅꯨꯄꯤ ꯊꯤꯔꯕ꯭ꯔꯣ ꯑꯗꯨꯗꯤ
ꯑꯩꯗꯤ ꯊꯤꯗ꯭ꯔꯤꯗ
ꯌꯨꯝ ꯄꯥꯟꯕꯅ ꯅꯨꯡꯉꯥꯏꯕꯅꯦ ꯄꯥꯟꯊꯣꯛꯈ꯭ꯔꯣ
ꯑꯁ ꯍꯟꯗꯛꯀꯥꯟꯁꯦ ꯅꯨꯄꯥꯁꯨ ꯅꯨꯄꯤꯁꯨ ꯑꯐꯕ ꯆꯥꯟꯅꯕ ꯐꯪꯕꯁꯦ ꯌꯥꯝ ꯇꯥꯡꯅ ꯐꯪꯉꯦꯅꯦ ꯅꯠꯇ꯭ꯔꯥ
ꯎꯝ
ꯑꯗꯨꯒꯤ ꯅꯨꯄꯥꯁꯨ ꯅꯨꯄꯤꯁꯨ ꯂꯣꯏꯅ ꯀꯤꯅꯔꯦ ꯅꯨꯄꯤꯊꯤꯕ ꯌꯨꯝ ꯄꯥꯟꯕ ꯅꯨꯡꯁꯤꯅꯕ ꯇꯔꯥꯏ ꯇꯔꯥꯏꯅ ꯈꯟꯕ ꯌꯥꯗ꯭ꯔꯦ ꯅꯠꯇ꯭ꯔꯣ
ꯍꯣꯏꯅꯦ ꯑꯗꯨꯕꯨꯗꯤ ꯆꯨꯝꯃꯦ ꯑꯗꯨꯕꯨ ꯑꯁ ꯑꯩꯈꯣꯏꯗꯒꯤ ꯍꯦꯟꯅ ꯑꯉꯥꯡ ꯑꯣꯏꯕꯁꯤꯡꯁꯤꯁꯨ ꯃꯌꯨꯝ ꯄꯥꯟꯕ ꯌꯥꯝ ꯂꯩꯅꯦ
ꯈꯟꯊ ꯈꯟꯊꯕ ꯉꯝꯗꯕ ꯏꯔꯥꯡ ꯇꯥꯎꯔꯤꯉꯩꯗ ꯈꯟꯊꯕ ꯉꯝꯗꯕ ꯃꯇꯝꯗꯨꯗ ꯐ ꯐꯠꯇ ꯈꯪꯗꯕ ꯃꯇꯝꯗ ꯌꯨꯝ ꯄꯥꯟꯊꯣꯛꯎꯕꯒꯤꯅꯦ ꯃꯣꯏꯗꯣ ꯍꯌꯦꯡ ꯋꯥꯏ ꯑꯃꯨꯛ
ꯀꯔꯤ ꯋꯥꯈꯜ ꯈꯟꯕꯒꯤꯔꯀꯣ ꯌꯥꯝ ꯉꯟꯅ ꯄꯥꯟ ꯊꯣꯛꯄ ꯃꯤꯁꯨ ꯌꯥꯎꯋꯦꯕ
ꯑꯗꯨꯅꯦ ꯑꯩ ꯍꯥꯏꯗꯣ ꯈꯟꯊꯕ ꯉꯝꯗꯕ ꯃꯇꯝꯗꯨꯗ ꯃꯣꯏꯅ ꯈꯟꯊꯍꯧꯗꯕꯒꯤꯅꯦꯕ ꯍꯧꯖꯤꯛ ꯑꯩꯈꯣꯏ ꯃꯇꯝꯗꯁꯨ ꯑꯩꯈꯣꯏꯁꯨ ꯑꯉꯥꯡ ꯑꯣꯏꯔꯤꯉꯩꯗꯤ ꯌꯥꯝ ꯂꯥꯡꯉꯦꯅ ꯑꯗꯨ ꯃꯇꯝꯗ ꯑꯩꯈꯣꯏ ꯈꯤꯇꯪ ꯈꯟꯊꯍꯧꯗ꯭ꯔꯗꯤ ꯑꯩꯈꯣꯏ ꯄꯨꯟꯁꯤꯁꯨ ꯁꯨꯃꯥꯏꯅ ꯑꯣꯏꯔꯝꯒꯅꯤꯕ ꯅꯠꯇ꯭ꯔꯣ
ꯎꯝ
ꯑꯗꯨꯕꯨ ꯂꯥꯏꯕꯛ ꯐꯕꯅ ꯅꯪꯗꯤ ꯈꯟꯊꯕ ꯉꯝꯍꯧꯔꯦ ꯅꯪ ꯄꯨꯟꯁꯤꯗ ꯁꯨꯃꯥꯏꯅ ꯊꯦꯡꯅꯗ꯭ꯔꯦ ꯅꯠꯇ꯭ꯔꯣ
ꯅꯪ ꯒ꯭ꯌꯥꯟ ꯇꯥꯔꯦ ꯅꯪ ꯍꯧꯖꯤꯛꯇꯤ ꯑꯐ ꯐꯠꯇ ꯒ꯭ꯌꯥꯟ ꯇꯥꯔꯦ ꯅꯪꯒꯤ ꯄꯨꯟꯁꯤ ꯂꯝꯕꯤꯗ ꯀꯔꯝꯕꯅ ꯑꯆꯨꯝꯕꯅꯣ ꯀꯔꯝꯕꯅ ꯐꯕꯅꯣ ꯍꯥꯏꯕ ꯅꯪ ꯅꯊꯟꯇ ꯂꯧꯕ ꯉꯝꯃꯦ ꯑꯗꯣ ꯑꯁ ꯇꯣꯛꯑꯁꯤꯗ ꯍꯧꯖꯤꯛ ꯂꯣꯏ ꯅꯪ ꯈꯪꯈ꯭ꯔꯅꯤ ꯑꯅꯤꯁꯨꯕꯗꯣ ꯂꯤꯔꯣ ꯁꯦ ꯇꯥꯒꯦ ꯅꯨꯡꯉꯥꯏꯅ
ꯑ ꯉꯥꯏꯈꯣꯍꯦ
ꯑꯦ ꯀꯩꯅꯣ ꯉꯥꯏꯈꯣꯍꯦ ꯃꯇꯝꯗꯤ ꯑꯥ ꯆꯠꯈ꯭ꯔꯦ ꯁꯝꯂꯞꯅ ꯍꯥꯏꯔꯣ ꯇꯦꯟꯅ ꯇꯦꯟꯅ ꯍꯥꯏꯔꯛꯑꯣ
ꯌꯥꯝ ꯁꯥꯏꯌꯦ ꯑꯩꯈꯣꯏꯔꯣꯝꯗ ꯑꯁ ꯅꯣꯡ ꯇꯥꯕ꯭ꯔꯣ ꯅꯣꯏꯔꯣꯝꯗ
ꯅꯪ ꯍꯧꯖꯤꯛ ꯁꯥꯔꯤꯗꯣ ꯑꯁꯤ ꯋꯥꯔꯤ ꯊꯣꯛꯄꯒꯤꯅꯦ ꯑꯩ ꯈꯪꯉꯦ
ꯅꯠꯇꯦ ꯅꯣꯡ ꯅꯣꯡꯁꯨ ꯆꯨꯗꯦ ꯅꯨꯡꯁꯥ ꯌꯥꯝ ꯀꯜꯂꯦ
ꯑꯩ ꯈꯪꯉꯦ ꯅꯪ ꯍꯧꯖꯤꯛ ꯁꯥꯔꯤꯗꯣ
ꯑꯁ ꯀꯩꯁꯨ ꯈꯟꯗꯦꯗ ꯑꯗꯨꯕꯨꯁꯨ
ꯑꯗꯨ ꯍꯥꯏꯔꯛꯑꯣꯅꯦ ꯀꯃꯥꯏꯅ ꯇꯧꯁꯤꯕꯅꯣ
ꯃꯤꯒꯤ ꯑꯄꯥꯝꯕ ꯂꯩꯔꯒ ꯆꯠꯄꯗꯨꯕꯨ
ꯃꯥꯅ ꯃꯥꯅ ꯑꯇꯣꯞꯄꯗ ꯅꯨꯡꯁꯤ ꯄꯥꯝꯃꯤ ꯅꯠꯇ꯭ꯔꯒꯅ ꯅꯃꯥꯟꯅꯕꯤ ꯒꯨꯝꯕ ꯃꯤꯕꯨ ꯃꯥꯅ ꯑꯃꯨꯛ ꯆꯠꯈ꯭ꯔꯥ
ꯎꯝ ꯃꯥꯗꯨꯨꯔꯣ ꯃꯦ ꯑꯩꯒ ꯑꯩ ꯈꯪꯅꯔꯒꯀꯣ ꯃꯤꯗꯣ ꯃꯤ ꯑꯇꯣꯞꯄꯒꯁꯨ ꯈꯪꯅꯔꯒ ꯂꯩꯔꯝꯕꯀꯣ
ꯑꯣ ꯌꯥꯝ ꯅꯨꯡꯉꯥꯏꯇꯦꯀꯣ ꯑꯗꯨꯗꯤ
ꯍꯣꯏ ꯁꯤꯒꯨꯝ ꯁꯤꯒꯨꯝꯕ ꯌꯥꯝꯃꯦꯗ ꯍꯟꯗꯛꯀꯥꯟꯁꯦ ꯅꯠꯇ꯭ꯔꯥ
ꯑꯥ